ꯑꯩꯁ ꯑꯗꯨꯃꯥꯏ ꯍꯥꯏꯅꯨ ꯍ ꯅꯁꯨ
ꯑꯁ
ꯑꯗꯨ ꯄꯟꯒꯅꯨ ꯍꯥꯏꯕꯅꯦ
ꯇꯥꯕ꯭ꯔ
ꯄ
ꯀꯩꯅꯣ ꯅ ꯅꯪ ꯈꯣꯟ ꯁꯦꯡꯗꯤꯌꯦ ꯍꯧꯖꯤꯛꯁꯦ
ꯑꯣ ꯁꯦꯡꯉꯕ꯭ꯔꯣ
ꯎꯝ ꯁꯔꯦ ꯁꯦꯔ
ꯑꯣ ꯑꯣ
ꯅꯪ ꯉꯁꯥꯏ ꯍꯥꯏꯕꯗꯣ ꯋꯥꯔꯤ ꯂꯣꯏꯗ꯭ꯔꯤꯗꯅ
ꯑꯥ ꯑꯩꯈꯣꯏ ꯎ ꯃꯃꯂꯣ ꯑꯩꯈꯣꯏ ꯌꯦꯡꯕ ꯃꯤꯗꯣ ꯑꯗꯣ ꯊꯕ ꯀ ꯌꯥꯝ ꯇꯧꯋꯦꯕ ꯌꯥꯝ ꯇ ꯀꯇ ꯑꯣꯏ ꯑꯩꯈꯣꯏꯗ ꯀꯩꯝ ꯗꯤꯄꯦꯟ ꯇꯧꯔꯔꯤꯦꯗ ꯑꯩꯈꯣꯏꯗ ꯀꯩ ꯉ ꯍꯥꯏꯦꯗ ꯃꯥꯅ ꯍꯥꯟꯅ
ꯑꯝ
ꯑꯗꯨ ꯑꯗꯦ ꯋꯥ ꯋꯥ
ꯎꯝ
ꯑꯗꯨꯅ ꯇꯛꯄꯗꯤꯀꯣ
ꯑ
ꯅꯨꯄꯤꯁꯤ ꯊꯕꯛ ꯇꯧꯕ ꯍꯩ ꯍꯥꯏꯕꯅꯤ ꯏꯃꯨꯡꯒꯤ
ꯃꯥ ꯂꯩ ꯃꯥ ꯊꯋ ꯑꯗꯨꯒ ꯃꯥꯅ ꯀꯍꯅꯤ ꯐꯃꯔꯤ ꯔꯟ ꯇ ꯑꯣ ꯀ ꯂꯥꯏꯛ ꯀꯃꯥꯏꯅ ꯕꯦꯂꯦꯟꯁ ꯇꯧꯅꯤ ꯍꯥꯏꯗꯣ
ꯎꯝ ꯃꯥꯅꯤꯅꯦ ꯃꯥꯅꯤ
ꯍꯥꯏ ꯑꯩꯈꯣꯏ ꯑꯩꯈꯣꯏ ꯐꯥꯗꯔ ꯃꯥ ꯑꯣꯀꯨꯄꯦꯟꯁꯂꯔꯤ ꯐꯔꯁꯨ ꯇꯥꯎꯗ
ꯎꯝ
ꯑꯗꯦ ꯃꯥꯒꯤ ꯁꯂꯔꯤꯗꯝꯄꯤꯤ
ꯎꯝ
ꯣ ꯑꯗꯨꯅ ꯑꯩꯈꯣꯏꯒꯤ ꯕ꯭ꯔꯗꯔꯗꯣ ꯃꯥꯒꯤ ꯄ꯭ꯔꯥꯏꯚꯦꯠ ꯀꯣꯂꯦ ꯆꯀꯝꯕꯜꯅꯦ ꯑ ꯕꯤ ꯑꯦ ꯁꯤ ꯑꯣꯏ ꯑꯗꯨꯒ ꯑꯩꯈꯣꯏꯒꯤ ꯑꯇꯩ ꯃꯈꯩꯁꯨ ꯑꯗꯨꯝ ꯄ꯭ꯔꯥꯏꯚꯦꯠ ꯁ꯭ꯀꯨꯜꯗ ꯇꯝꯕꯅꯦꯦ ꯑꯗꯨ ꯑꯗꯨꯗꯤ ꯑꯗꯨꯝ ꯍꯧꯖꯤꯛꯁꯤ ꯏꯗꯨꯀꯦꯁꯟꯁꯦ ꯑꯦꯛꯁꯄꯦꯟꯁꯤꯞ ꯑꯗꯨꯝ ꯑꯣꯏꯌꯦꯅ
ꯎꯝ
ꯑꯗꯣ ꯃꯥ ꯂꯣ ꯃꯥꯦꯂꯁ ꯀꯧ
ꯎꯝ ꯑꯗꯨꯅꯦ ꯑꯩꯈꯣꯏ ꯏꯃꯥꯅ ꯏꯃꯥ ꯏꯄꯥꯗꯒꯤ ꯦꯁꯔꯥꯝ ꯑꯣꯏꯅ ꯑꯗꯨꯝ ꯌꯦꯡꯕꯤꯕ ꯉꯥꯛꯇꯅꯦꯕ
ꯎꯝ ꯃꯣꯏꯗꯤ ꯑꯗ
ꯑꯩꯈꯣꯏ ꯏꯃꯥꯁꯤꯀꯣ ꯑꯁ ꯏꯪꯈꯣꯜꯒꯤ ꯊꯕꯛꯒꯨꯝꯕ ꯇꯧꯕ ꯌꯥꯝ ꯍꯩꯕꯅꯦ ꯑꯗꯣ ꯍꯤꯟꯗꯥꯛ ꯏꯪꯈꯣꯜ ꯊꯕꯛ ꯏꯪꯈꯣꯜ ꯎꯕ ꯍꯩꯕꯗꯣ
ꯑꯥ ꯑꯩꯈꯣꯏꯁꯨ ꯑꯩꯈꯣꯏ ꯈꯣꯂꯦꯃ ꯌꯨꯝꯗ
ꯎꯝ
ꯑꯗꯣ ꯑꯁ ꯀꯩꯅꯣꯒ ꯋꯤꯟꯇꯔ ꯃꯇꯝꯗꯣ ꯏꯇ ꯆꯅꯄꯥ
ꯎꯝ
ꯑꯗꯨꯗ ꯃꯆꯥꯦ ꯑ ꯏꯦꯦ ꯐꯔꯦ
ꯎꯝ
ꯃꯁ ꯑ ꯀꯦ ꯁꯤ ꯃꯈꯩꯁ ꯑꯁ ꯄꯅ ꯊ ꯃꯔꯨꯑꯣꯅ ꯎꯕ ꯀꯤ ꯃꯇꯝꯣ ꯎꯀꯤ ꯆꯥ ꯆꯥ ꯑꯥ ꯑꯩꯣꯏ ꯑ ꯇꯣꯉꯅ ꯇꯣꯉꯅꯁꯦ ꯃꯒꯔ ꯍꯥꯏꯕ ꯑꯁ ꯑꯗꯨꯒꯤ ꯑꯊꯥꯕꯁꯦ ꯕꯁꯤꯗꯤ ꯍꯥꯏꯗꯤ ꯂꯥꯛꯇꯒ ꯌꯥꯝ ꯌꯥꯝꯅꯒ ꯄꯥꯜꯂꯅꯤꯀꯣ ꯑꯗ ꯍꯥꯏꯌꯦꯦ ꯈꯣꯏ ꯕꯥ ꯃꯥꯒꯣꯜ ꯀꯣ ꯀ ꯍ ꯃꯣꯏꯅꯤꯖ
ꯎꯝ ꯍꯥꯏꯅꯤ ꯑꯩꯈꯣꯏꯅ ꯌꯦꯡꯕꯤꯕꯒꯤ ꯃꯈꯥ ꯀꯣꯂꯦꯕ ꯑꯗꯨꯝ ꯌꯦꯡꯕꯤꯔꯗꯤ ꯍꯟꯖꯥꯡ ꯅꯨꯄꯤꯁꯨ ꯐꯕꯅꯦꯕ ꯌꯦꯡꯕꯤꯗ꯭ꯔꯗꯤ ꯐꯖꯔ ꯑꯣꯏꯕ
ꯎꯝ
ꯎ ꯅꯥꯄꯤꯒꯨꯝꯕ ꯁꯦꯡꯗꯣꯛꯄꯤꯕ ꯏꯪꯈꯣꯜꯒꯨꯝꯕ ꯄꯦꯡꯕ ꯑꯗꯨꯝ ꯑꯩꯈꯣꯏꯅ ꯑꯗꯨꯝ ꯐꯖꯅ ꯌꯦꯡꯁꯤꯟꯕꯤꯔꯗꯤ ꯐꯖꯕꯅꯦꯕ
ꯑ ꯑ ꯏ ꯐꯗꯔꯗ
ꯎꯝ
ꯑꯗꯨꯖꯤꯁꯨꯣꯏ ꯃꯥ ꯈꯕꯔ ꯄ ꯑ ꯂꯥꯏꯛ ꯃꯥꯗꯤ ꯌꯟꯒꯤ ꯍꯤꯡꯈꯣꯜꯁꯨ ꯇꯧꯋꯦꯅ ꯑꯗꯨ ꯃꯥꯒꯤ ꯅꯗꯒꯤꯣ ꯆꯒꯅꯤ ꯃꯥ ꯆꯥꯎ ꯐ ꯀꯥꯟꯗꯕꯁꯨ ꯌꯨꯝꯒꯤ ꯏꯪꯈꯣꯜ ꯅꯠꯇꯕ ꯐꯥꯝ ꯗꯑꯕ ꯅꯝꯕ ꯀꯣꯗꯤ ꯆꯅ ꯇꯣ ꯇ ꯍꯣꯏꯅꯤ ꯑ ꯍꯜꯂ ꯑꯗ ꯌꯦ ꯃ ꯄꯥꯝ ꯀꯗꯁꯤꯇꯥꯔꯦ ꯋꯥ ꯋꯥꯗꯤ ꯋꯥ
ꯐꯌꯦ ꯐꯥꯏꯌꯦ
ꯑꯗꯨ ꯑꯩꯈꯣꯏꯅ ꯍꯦꯜꯞ ꯇꯧꯒꯦꯅ ꯆꯪꯒ ꯑꯗꯣ ꯍꯦꯜꯞ ꯇꯧꯕꯗꯣ ꯃꯥꯅꯗꯤ ꯌꯥꯝꯅ ꯍꯦꯟꯅ ꯍꯩꯔꯕꯅꯤꯅ ꯑꯩꯈꯣꯏ ꯍꯩꯇꯕꯅꯤꯅ ꯑꯩꯈꯣꯏꯒꯤꯣꯠ ꯀꯨ ꯀ ꯂ ꯆꯗ
ꯎꯝ
ꯀ ꯇꯧ ꯋꯥ ꯍꯥꯏ ꯑꯗꯣ ꯑꯩꯒꯤ ꯕ꯭ꯔꯗꯔ ꯀꯅꯤ ꯌꯥꯝꯅ ꯍꯦꯖ ꯇꯧꯒꯦ ꯊꯕꯛꯁꯦ ꯀꯩ ꯃꯈꯐꯝ
ꯑꯗꯨꯝ ꯇꯝꯃꯗꯤ ꯍꯩꯕ ꯇꯧꯕꯗꯨ
ꯑꯥ ꯑꯗꯣ ꯁꯤꯒꯨꯝꯕ ꯏꯁ꯭ꯀꯤꯜꯁꯦ ꯑꯩ ꯈꯔꯗꯤ ꯂꯣꯏ ꯍꯩꯌꯦꯕ ꯃꯇꯦꯡ ꯄꯥꯡꯕꯗꯤ ꯂꯣꯏ ꯉꯝꯃꯦꯕ ꯑꯗꯨꯕꯨ ꯊꯃꯣꯏꯗꯧꯅ ꯌꯥꯝꯅ ꯍꯩꯕꯗꯣ ꯑꯗꯨꯗꯤ ꯍꯩꯇꯦꯕ
ꯎꯝ
ꯍꯥꯏꯗꯤ ꯇꯣꯏꯅ ꯇꯧꯗꯕꯩꯅꯦꯕ ꯑꯩꯁꯨ ꯈꯪꯉꯦꯕ ꯍꯥꯏꯗꯤ ꯇꯣꯏꯅ ꯇꯧꯒꯗꯧꯗꯅ ꯂꯩꯔꯒ ꯄꯨꯟ ꯆꯠꯅꯤ ꯉꯥꯗ ꯑꯗꯨ ꯆꯠꯀꯅꯤ ꯉꯥꯔꯦ ꯑꯃ ꯇꯧꯅꯤ ꯑꯗꯨꯅ ꯃ ꯐ ꯂꯩꯇꯦ ꯍꯥꯏꯗꯤ ꯍꯟꯗꯛ ꯃꯅꯤ ꯇꯧꯔꯝꯃꯅꯤ ꯅꯦꯛꯁ ꯁꯚꯦꯟ ꯃꯟꯁꯀꯤ ꯃꯇꯨꯡꯗ ꯑꯃꯨꯛ ꯂꯥꯛꯑ ꯇꯧꯔꯅꯤ ꯑꯗꯨꯗꯤꯀꯣ ꯈ ꯍꯥꯏꯔꯔꯤꯕ
ꯎꯝ
ꯑꯗꯨꯃꯥꯏꯅ ꯑꯩꯈꯣꯏꯒꯤ ꯕ꯭ꯔꯗꯔꯗꯨꯣ ꯑꯩꯈꯣꯏ ꯕ꯭ꯔꯗꯔꯗꯤ ꯑꯩꯒꯤ ꯍꯦꯛ ꯀꯗꯔ ꯕ꯭ꯔꯗꯔ ꯃꯥꯅ ꯌꯥꯝ ꯐꯩꯌꯦ ꯊꯕꯛꯁ ꯃꯥꯁꯨꯣ ꯑꯩꯈꯣꯏ ꯕꯕꯥꯒꯤ ꯗꯤ ꯑ ꯌꯥꯝ ꯐꯥꯏ ꯃꯥꯗꯨ
ꯎꯝ
ꯑꯩꯈꯣꯏꯒꯤ ꯃꯅꯤꯄꯨꯔꯒꯤ ꯐ ꯏꯁꯩ ꯇꯈꯅ
ꯀꯔꯤꯠ
ꯃꯅꯤꯄꯨꯔꯒꯤ ꯇ꯭ꯔꯦꯗꯤꯁꯅꯦꯜ ꯐꯣꯛꯣꯛ ꯁꯣꯡ
ꯇꯥꯏꯌꯦꯦ
ꯀꯩꯁ ꯀ ꯑꯩ ꯈꯪ
ꯎ ꯍꯧꯖꯤꯛꯀꯥꯟꯗꯤ ꯏꯁꯩꯒ ꯇꯥꯕꯒ ꯁꯪꯗ꯭ꯔꯤꯗ
ꯍꯅ ꯍꯅ ꯇꯥꯛꯈꯤꯕ ꯑꯁ ꯈꯣꯡ ꯁꯣꯡꯗꯦ ꯍꯧꯖꯤꯛꯁꯨ ꯃꯌꯥꯝ ꯇꯥꯔꯝꯕꯅꯦ ꯂꯥꯛ꯭ꯔꯔ
ꯎꯝ ꯍꯥꯟꯅꯗꯤ ꯇꯥꯔꯝꯕꯅꯤ ꯑꯗꯣ ꯍꯧꯖꯤꯛꯀꯥꯟꯗꯤ ꯐꯤꯂꯝꯒ ꯌꯦꯡꯕ ꯊꯪꯗ꯭ꯔꯦꯗ
ꯐꯁ ꯌꯥꯝꯗ ꯑꯝꯕꯗ ꯀꯏ ꯂꯥꯟꯁ ꯍꯥ ꯆ ꯐꯨ ꯁꯣ ꯆꯗꯤꯑꯣ ꯑꯗꯨꯦ ꯃꯅꯤꯄꯨꯔꯒꯤ ꯐꯣ ꯐꯗꯤ ꯐꯤꯂꯝꯗꯗꯤ ꯄꯥꯛꯄ ꯌꯥꯎꯗꯦ ꯑꯗꯨ ꯍꯥꯏ ꯂꯥꯏꯥꯎ ꯄꯒ꯭ꯔꯥꯎ ꯃꯌꯥꯝ ꯆꯅꯤ ꯅꯠꯇꯕꯅ ꯂꯥꯏꯚ ꯄꯔꯐꯣꯔꯃꯦꯟꯁ ꯎꯕꯗ ꯐ ꯐꯣꯛ ꯗꯥꯟꯁ ꯇꯧꯒꯦ ꯍꯥꯏꯔꯗꯤ ꯐꯣꯛ ꯁꯣꯡ ꯁꯛꯀꯅꯤ ꯑꯗꯨ ꯑꯗꯨꯗ ꯑꯣꯏꯌꯦ ꯑꯗꯨ
ꯄꯁ ꯑ ꯑꯩꯈꯣꯏꯒꯤ ꯀꯪꯂꯩꯒꯤ ꯂ ꯍꯥꯏꯔ ꯅꯨꯃꯤꯗꯥ ꯋꯥꯒꯦꯒ ꯁꯋꯥꯏꯅ ꯁꯔ
ꯎꯝ ꯁꯥꯔꯛꯎꯅꯤ ꯃꯈꯥ ꯇꯥꯔꯛꯎꯅꯤ
ꯑꯗꯒꯤꯗꯤ ꯀꯛꯆꯤꯡ ꯀꯩꯅꯣꯒꯤ ꯀ ꯀ꯭ꯋꯥꯊꯥ ꯍꯥꯏꯕ ꯊꯜꯅ ꯂꯥꯏꯔ ꯍꯒꯔ
ꯎꯝ
ꯁ ꯀꯥꯦꯅꯦ ꯍꯥꯏꯗꯤ ꯅꯦ ꯑꯩ ꯄꯣꯏ ꯁꯤꯁ ꯍꯥꯏꯗꯤ ꯍ ꯑꯣꯀꯦ ꯃꯥꯗꯤ ꯑꯣꯀꯦ ꯀꯩꯅꯩꯅꯣ ꯁꯟ ꯀꯜꯆꯔ ꯃꯥꯅꯒꯣꯃꯤ ꯌꯣꯟꯕꯗ ꯂꯧꯋꯦꯕꯀꯣ ꯑꯗꯨꯒꯤ ꯃꯥꯡꯗꯨꯗꯤ ꯌꯥꯝ ꯁ ꯍꯥꯏꯇꯥꯔꯦ ꯑꯩꯁꯨꯨ ꯅ ꯌꯥꯝꯗꯤ ꯑꯩꯅ ꯍꯂꯨꯒꯤꯀꯣ ꯑꯗꯨꯒ ꯀ꯭ꯋꯥꯊꯥꯒꯤꯅ ꯍ ꯋꯥꯄ ꯑꯣꯏꯔ
ꯃ ꯏꯁꯩꯅ ꯇꯥꯔꯗꯤꯀꯣ ꯑꯃꯨꯛꯀꯁꯨ ꯍꯦꯟꯅ ꯅꯨꯡꯉꯥꯏꯗꯣꯏꯅꯦ ꯁꯤꯅ ꯇꯥꯗꯦꯕ ꯅꯪꯪꯈꯣꯟꯣꯟꯁꯦ
ꯃꯩ ꯁꯪꯗꯕ꯭ꯔꯣ
ꯎꯝ ꯃꯔꯛ ꯃꯔꯛꯇ ꯑꯃꯨꯛ ꯁꯦꯡꯕ ꯑꯗꯨꯒ ꯃꯔꯛ ꯃꯔꯛꯇ ꯁꯦꯡꯗꯦꯕ
ꯍꯧꯖꯤꯛ ꯁꯦꯡꯗꯕ꯭ꯔꯣ
ꯍꯧꯖꯤꯛ ꯑꯃꯨꯛ ꯁꯦꯡꯉꯤ
ꯑꯣ ꯀ꯭ꯋꯥꯛꯊ ꯀ꯭ꯋꯥꯛꯇꯥꯒꯤꯅ ꯁꯨꯃꯥꯏꯅ ꯁꯠꯄ
ꯎꯝ
ꯁꯦ ꯁꯦ ꯔꯁꯦ ꯏꯁꯥ ꯁꯒꯠꯂꯣ ꯈꯨꯨꯟꯖꯥꯎ ꯅꯕꯁꯥꯁꯦ ꯂꯩ ꯆꯥꯎꯅꯕꯁꯥꯁꯦ ꯈꯨꯅꯁꯥꯕꯖꯒꯨꯟ ꯂꯩꯩꯇꯥꯖꯒꯣꯏ ꯀꯧꯋꯦ ꯈꯨꯨꯝ ꯁꯥꯕꯖꯒ ꯗꯣꯝꯗ꯭ꯔꯥꯏ ꯆ ꯀꯣꯏ ꯀꯧꯋꯦ ꯁꯦꯁꯦꯔ ꯁꯦꯅꯤ ꯁꯁꯒꯔ ꯅꯣ
ꯔꯔꯕꯣ
ꯑ ꯁꯤꯅ ꯀ꯭ꯋꯇꯥ ꯂꯥꯏ ꯍꯔꯥꯎꯕ
ꯑꯁ ꯇꯥꯕ ꯌꯥꯝ ꯅꯨꯡꯉꯥꯏ ꯅꯍ ꯏꯁꯥ ꯁꯥꯕ
ꯐꯨꯜ ꯐꯥꯗꯦ ꯀ꯭ꯒꯥꯥꯒꯤꯗꯤ ꯑꯗꯨꯒ ꯀꯪꯂꯩꯒꯤꯁꯨ ꯑꯩꯈꯣꯏ ꯀꯪꯂꯩꯒꯤꯗꯤ ꯌꯥꯝ ꯌꯥꯝꯃꯤ ꯀꯪꯂꯩꯒꯤ ꯁꯤꯗꯤ ꯑꯗꯨꯝ ꯀꯃꯟ ꯑꯣꯏꯌꯦ ꯀꯩꯅꯣꯒꯤꯗꯤ
ꯁꯛꯄ ꯌꯥꯝ ꯐꯩꯌꯦ ꯅꯪꯗꯤ ꯁꯤꯡꯒꯔ ꯑꯣꯟꯕ ꯌꯥꯅꯤꯀꯣ
ꯑꯁ ꯀꯗꯥꯥꯏꯗ ꯍꯥꯏꯔꯦ ꯅꯪꯒꯤꯗꯨꯗꯤ
ꯑꯃꯨꯛꯀ ꯁꯥꯔꯛꯑꯣ ꯇꯥꯒꯦ ꯇꯥꯕ ꯌꯥꯝ ꯅꯨꯡꯉꯥꯏꯕ
ꯀꯩꯅꯣꯗꯤ ꯀꯪꯂꯩꯒꯤꯗꯤ ꯇꯥꯔꯕꯣ ꯀꯪꯂꯩꯒꯤ ꯂꯥꯏ ꯍꯔꯥꯎꯕꯒꯤ ꯑꯗꯨꯗ ꯁꯨꯝ ꯂꯥꯏ ꯍꯔꯥꯎ ꯅꯣꯏꯒꯤ ꯑꯗꯨꯋꯥꯏꯗ ꯑꯗꯨꯁꯨ ꯁꯨꯝ ꯂꯥꯏ ꯍꯔꯥꯎꯕ ꯂꯩꯅꯩꯗꯅ
ꯑꯣ ꯑꯗꯨ ꯇꯥꯗꯦ ꯍꯥꯏꯕ ꯅꯍꯥꯡ ꯁꯥꯔꯛꯎꯕ ꯇꯥꯒꯦꯕ
ꯎꯝ
ꯎ
ꯑꯃꯨꯛ ꯐꯥꯎ ꯆꯠꯇꯕ꯭ꯔꯣ ꯂꯥꯏ ꯍꯔꯥꯎꯕ
ꯎꯝ ꯆꯇ꯭ꯔꯤꯌꯦ
ꯃꯈꯣꯟꯗꯤ ꯇꯥꯗ꯭ꯔꯣ ꯑꯅꯛꯄꯗ ꯇꯧꯕꯗ
ꯪꯗꯤ ꯎ ꯐꯣꯟꯣꯟꯒ ꯅꯪ ꯁꯥꯔ ꯑꯗꯨ
ꯑꯣ ꯁꯛꯀꯦꯕ ꯑꯗꯣ ꯑꯩꯅ ꯍꯥꯏꯗꯤ ꯈꯤꯇꯪ ꯍꯅ ꯐꯦꯃꯤꯂꯤꯌꯔ ꯑꯣꯏꯈ꯭ꯔꯕꯣꯕ ꯂꯥꯏ ꯍꯔꯥꯎꯕꯁꯦ ꯂꯥꯏ ꯅꯪꯅ ꯚꯤꯗꯤꯑꯣꯣꯒꯨꯝꯕ ꯌꯦꯡꯕꯗ ꯑꯣꯏꯔꯁꯨ ꯌꯨꯇ꯭ꯌꯨꯕꯇꯒꯨꯝꯕ ꯊꯦꯡꯅꯕ ꯑꯣꯏꯔꯁꯨ ꯑꯃꯨꯛ ꯁꯦꯡꯅꯗꯔꯕ ꯂꯥꯏ ꯍꯔꯥꯎꯕꯁꯦ
ꯎꯝ ꯗꯏꯍꯔ ꯄꯁꯤ ꯑꯗꯨꯝ ꯐꯣꯟꯗꯗꯤ ꯎꯗꯤ ꯎꯑꯦ ꯑꯗꯣ ꯑ ꯑꯗꯨꯁꯨ ꯃꯔꯛ ꯃꯔꯛꯇ ꯈꯔꯛꯇ ꯑꯣꯏꯔꯝꯅꯤꯗ ꯑꯩꯅ ꯎꯕꯗꯣ
ꯎꯝ ꯑꯗꯣ ꯃꯅꯤꯄꯨꯔꯒꯤ ꯐꯣꯛ ꯁꯣꯡ ꯍꯥꯏꯔꯗꯤ ꯁꯤꯒꯤ ꯏꯁꯩꯁꯦ ꯁꯨꯝ ꯌꯥꯎꯒꯗꯧꯅꯦ ꯍꯥꯏꯗꯤ ꯀꯪꯂꯩ ꯂꯥꯏ ꯍꯔꯥꯎꯕꯒꯤ ꯏꯁꯩꯗꯤ ꯃꯅꯤꯄꯨꯔꯒꯤ ꯐꯣꯛ ꯁꯣꯡꯗ ꯌꯥꯎꯗꯕ ꯌꯥꯗꯦ ꯑꯗꯨꯗꯒꯤ ꯁꯋꯥꯏꯅ ꯁꯛꯄꯅꯦ ꯅꯨꯃꯤꯠ ꯇ ꯋꯥꯏ ꯀꯗ ꯃꯥ ꯃꯇꯝꯝ ꯑꯗꯨꯝꯃꯤ ꯇ ꯍ ꯀ ꯃ ꯎ ꯃꯤꯅꯃꯤꯗ ꯆꯤꯡꯌꯥ ꯊꯝꯅ
ꯆ ꯀꯗ ꯑꯥ ꯇꯥꯎ ꯁꯣꯈꯩ ꯒ ꯂꯝꯂꯤ ꯇꯥꯏ ꯀꯣ
ꯀ꯭ꯋꯥ ꯇꯥꯏꯅꯅꯨꯡꯁꯤꯦ ꯇ ꯃꯥꯂꯃ ꯎ ꯀꯥꯛꯇꯥꯒꯤꯠꯇ ꯎ ꯎ ꯀꯥꯎꯈ꯭ꯔꯦ ꯂꯤꯔꯤꯛꯁ ꯌꯥꯝꯅ ꯁꯤ ꯏꯁꯩꯁꯦ ꯈ꯭ꯋꯥꯗꯤ ꯌꯥꯝ ꯐꯖꯕꯅꯦ ꯑꯩꯁꯨ ꯂꯤꯔꯤꯛꯁꯁꯨ ꯀꯥꯎ ꯅ ꯊꯦꯡ ꯃ
ꯎꯝ ꯁꯤꯦꯁꯄꯌꯥ ꯐꯩ ꯅꯪꯗꯤ ꯅꯉꯣꯟꯗ ꯑꯗꯨꯝ ꯁꯥꯛꯍꯟꯕ ꯇꯥꯔꯦ
ꯐꯁ ꯑꯣ ꯅꯪꯉ ꯌꯥꯝ ꯍꯥꯏꯖꯤꯟꯕ ꯍꯩꯌꯦ ꯄ꯭ꯔꯦꯡ ꯇꯧꯕ ꯌꯥꯝ ꯍꯩꯌꯦ
ꯑꯩ ꯑꯩꯗꯤ ꯍꯩꯖꯤꯟꯕ ꯍꯩꯇꯦꯀꯣꯁ ꯑꯁꯦꯡꯕ ꯉꯥꯛꯇ ꯉꯥꯡꯕꯅꯦ ꯑꯩꯗꯤ
ꯑꯗꯣ ꯑꯩꯁꯦ ꯐꯣꯛꯇ ꯌꯥꯝꯅ ꯐꯣꯛ ꯇ꯭ꯔꯦꯗꯤꯁꯟ